ꯑꯣ ꯀꯩꯗꯧꯔꯤꯅꯣ
ꯑꯩꯁꯦ ꯍꯧꯖꯤꯛꯁꯦ ꯀꯥꯡꯈꯟꯁꯦ ꯁꯦꯝꯦꯃꯒ ꯂꯩꯌꯦ ꯐꯃꯨꯡ ꯁꯦꯝꯃꯒ ꯂꯩꯌꯦ ꯀꯅꯥ ꯀꯅꯥꯒ ꯇꯨꯝꯗꯣꯏꯅꯣ ꯅꯍꯥꯟꯗꯤ ꯑꯁꯤ ꯎꯝ ꯏꯃꯥꯟꯅꯕꯤ ꯑꯁꯤꯗ ꯂꯩꯕꯗꯣ ꯀꯪꯕꯨꯗꯣ ꯑꯗꯨꯝ ꯅꯨꯄꯤꯕꯨ ꯀꯥꯎꯔꯒ ꯇꯨꯝꯃꯅꯤꯕ ꯅꯣꯛ ꯅꯣꯡꯅꯤꯗꯤ ꯑꯗꯣ ꯑꯩꯁꯦ ꯅꯨꯡꯇꯤꯒꯤ ꯀꯧꯅꯤꯡꯉꯥꯏ ꯇꯟꯕ ꯑꯗꯨꯒꯤ ꯉꯔꯥꯡꯒ ꯉꯁꯤꯗꯤ ꯏꯊꯟꯗ ꯇꯨꯝꯈ꯭ꯔꯒꯦ ꯍꯌꯦꯡꯁꯨ
ꯅꯨꯡꯉꯥꯏꯅ ꯏꯊꯟ ꯑꯩꯁꯨ ꯏꯊꯟꯗ ꯑꯗꯨꯝ ꯊꯨꯝ ꯇꯨꯝꯃꯦꯅ ꯏꯊꯟꯗ ꯇꯨꯝꯕꯗꯅ ꯍꯦꯟꯅ ꯅꯨꯡꯉꯥꯏꯗ
ꯑꯗꯨꯃꯥꯏꯅ ꯍꯣꯏ ꯐ꯭ꯔꯤꯗꯤ ꯑꯣꯏꯌꯦ ꯍꯣꯏ
ꯑꯩꯗꯤ ꯀꯤꯒꯟꯕ ꯅꯠꯇꯕꯅꯤꯅ ꯅꯪ ꯀꯤꯒꯟꯕ ꯑꯣꯏꯔꯝꯒꯅꯤ ꯑꯗꯨꯗꯤ
ꯑꯩ ꯑꯗꯨꯃꯥꯏ ꯇꯧꯗꯦꯍꯦ
ꯑꯣꯏꯔꯝꯒꯅꯤ ꯃꯤꯕꯨ ꯃꯤ ꯅꯃꯥꯟꯅꯕꯤ ꯀꯧꯔꯒ ꯇꯨꯝꯃꯗꯤ ꯀꯤꯒꯟꯕꯒꯤ ꯑꯣꯏꯔꯝ
ꯑꯁ ꯅꯍꯥꯟꯗꯤ ꯑꯩꯁꯦ ꯇꯟꯕꯒꯤ ꯍꯥꯏꯕꯗꯤ ꯏꯃꯥꯟꯅꯕꯤꯗꯨ ꯌꯨꯝ ꯆꯠꯈꯤ ꯑꯗꯨꯒ ꯑꯩꯁꯨ ꯏꯊꯟꯗ ꯂꯥꯛꯑꯒ ꯍꯥꯏꯗꯤ ꯀꯩ ꯍꯥꯏꯗꯦꯣꯏꯔ ꯂꯩꯕ ꯅꯨꯡꯉꯥꯏꯇꯕꯒꯤ ꯀꯧꯕꯅꯤꯗ ꯏꯟꯇ ꯂꯩꯕꯅ ꯅꯨꯡꯉꯥꯏꯔꯦ ꯀꯩꯅꯣ ꯐ꯭ꯔꯤꯗꯝ ꯍꯥꯏꯁꯦ ꯁꯤꯅꯤꯅꯦ ꯑꯗꯨꯕꯨ ꯆꯠꯁ ꯆꯠꯊꯣꯛꯗꯦ ꯅꯨꯡꯉꯥꯏꯇꯦ ꯏꯊꯟꯗ ꯆꯠꯄꯗꯣ ꯗꯨꯀꯥꯟꯕ ꯆꯠꯄꯗꯣ
ꯍꯥꯏꯗꯤ ꯐ꯭ꯔꯤꯗꯝꯅꯦ ꯑꯗꯨꯒꯨꯝꯕꯁꯨ
ꯑꯦ ꯍꯣꯏ ꯏꯊꯟꯗ ꯑꯗꯨꯝ ꯆꯠꯄꯗꯤ ꯆꯠꯂꯦ ꯑꯗꯨꯕꯨ ꯗꯨꯀꯥꯟꯒꯨꯝꯕ ꯄꯣꯠꯆ ꯆꯩ ꯂꯧꯅꯤꯡꯉꯥꯏ ꯆꯠꯄꯗꯣ ꯍꯣꯏ ꯉꯔꯥꯡꯁꯦ ꯏꯊꯟꯗ ꯆꯠꯂꯦ ꯗꯨꯀꯥꯟꯗꯨꯗꯤ ꯑꯗꯨꯕꯨ ꯏꯃꯥꯟꯅꯕꯤꯒ ꯏꯕꯥꯅꯤ ꯑꯗꯨꯝ ꯄꯨꯟꯅ ꯆꯠꯄꯗꯣ ꯑꯗꯨꯒꯤ ꯑꯩꯁꯦ ꯏꯊꯟꯗ ꯑꯃꯨꯛ ꯆꯠꯄꯁꯦ ꯀꯩꯅꯣ ꯐꯥꯎꯋꯦꯕ
ꯎꯝ ꯑꯩꯗꯣ ꯑꯩꯗꯤ ꯃꯤꯔꯣꯟꯕ ꯃꯇꯝ ꯃꯇꯝꯗꯨꯁꯨ ꯏꯊꯟꯇ ꯑꯗꯨꯝ ꯆꯦꯛꯀꯞꯇ ꯆꯠꯄꯅꯦ ꯃꯔꯛ ꯃꯔꯛꯇꯗꯤ ꯑꯩ ꯅꯨꯄꯥꯁꯨ ꯌꯥꯎꯋꯦ ꯏꯃꯥꯟꯅꯕꯤꯒꯨꯝꯕꯗꯤ ꯌꯥꯎꯗ꯭ꯔꯦ ꯑꯗ ꯏꯊꯟꯇ ꯑꯗꯨꯝ ꯆꯠꯄꯅꯦ ꯕꯖꯥꯔꯗꯁꯨ ꯑꯃꯨꯛꯀꯨꯝꯕ ꯀꯩꯅꯣ ꯑꯗꯨꯝ ꯆꯠꯄꯅꯤꯗ ꯏꯊꯟꯇ ꯅꯨꯡꯉꯥꯏꯌꯦ
ꯅꯪꯁꯨ ꯑꯗꯨꯃꯥꯏꯅ ꯆꯠꯄꯁꯦ ꯑꯦꯛꯁꯄꯥꯔꯅꯦꯕ ꯈꯪꯉꯦ ꯑꯩ ꯃꯊꯟꯗ ꯆꯠꯂꯒ ꯑꯗꯨꯃꯥꯏ ꯇꯧꯕꯗꯣ ꯅꯪꯅ ꯄꯥꯃꯝꯕ ꯃꯥꯜꯂꯦ
ꯅꯨꯡꯗꯥꯡꯗꯗꯤ ꯈꯪꯗꯦꯀꯣ
ꯅꯨꯡꯗꯥꯡꯗꯗꯤ ꯍꯣꯏ ꯅꯨꯡꯗꯥꯡꯁꯨ ꯋꯥꯏꯔꯝꯒꯅꯤ
ꯅꯨꯡꯗꯥꯡꯗꯤ ꯆꯠꯇ꯭ꯔꯤꯌꯦ ꯑꯩ ꯇ ꯃ ꯊꯗ ꯆꯠꯂꯒ ꯃꯤ ꯏꯃꯥꯟꯅꯕꯤꯒꯨꯝꯕ ꯂꯩꯔꯗꯤꯀꯣ ꯆꯦꯛꯑꯞ ꯆꯠꯄꯗꯨꯒꯨꯝꯕꯗ ꯑꯁ ꯃꯇꯝ ꯌꯥꯝ ꯆꯪꯕꯅꯦꯕ
ꯍꯣꯏꯅꯦ ꯍꯣꯏꯅꯦ ꯑꯗꯨꯃꯥꯏꯅ ꯇꯧꯋꯦ ꯎꯝ ꯉꯥꯏꯔꯒ ꯃꯤ ꯑꯃ ꯉꯥꯏꯔꯒ ꯇꯧꯕꯗꯣ ꯑꯗꯨ ꯇꯟꯕ ꯑꯃ ꯌꯥꯎꯕꯅꯦꯕ
ꯃꯤ ꯉꯥꯏꯕꯁꯦ ꯑꯩꯒꯤ ꯑꯁ ꯑꯩꯉꯣꯟꯗ ꯌꯥꯗ꯭ꯔꯦ ꯃꯤ ꯉꯥꯏꯕꯒꯨꯝꯕꯗꯣ
ꯑꯗꯨꯅꯦ ꯑꯩꯁꯨꯅꯦ ꯉꯝꯗꯦ ꯍꯣꯏ ꯑꯩꯕꯨꯁꯨ ꯉꯥꯏꯕꯅꯦꯕ ꯑꯗꯨ ꯑꯣꯏꯔꯁꯨ ꯑꯩꯅ ꯂꯣꯏꯔꯗꯤ ꯍꯥꯟꯅ ꯂꯣꯏꯔꯗꯤ ꯉꯥꯏꯌꯨꯗꯣ ꯋꯥ ꯋꯥ ꯑꯗꯨꯒꯤ ꯑꯩꯅ ꯑꯩꯈꯣꯏ ꯑꯗꯨꯝ ꯋꯀꯤꯡ ꯆꯠꯂꯦꯅꯅ ꯍꯥꯏꯅꯩ ꯑꯗꯨꯗ ꯑꯩꯅ ꯍꯥꯟꯅ ꯗ꯭ꯔꯦꯁ ꯇꯧꯔꯒ ꯀꯩꯅꯣ ꯃꯦꯀꯞ ꯇꯧꯁꯨ ꯑꯩꯅ ꯍꯥꯟꯅ ꯂꯣꯏꯅꯦꯕ ꯑꯗꯨ ꯏꯃꯥꯟꯅꯕꯤ ꯀ ꯃꯥꯥꯁꯦ ꯇꯞꯄꯅꯦꯕ ꯑꯗꯨꯒꯤ ꯂꯅ ꯁꯤ ꯀꯣꯏꯅ ꯂꯩ ꯑ ꯍꯥꯏ ꯃꯈꯥꯗ ꯅꯒ ꯃꯥ ꯀ ꯑꯃ ꯇ꯭ꯔꯗꯤ ꯑꯃꯛ ꯀꯣꯗꯔꯅꯤ ꯍꯥꯏꯗꯤ ꯑꯗꯨꯃꯥꯏꯅ ꯇꯧꯕꯅꯦꯕ ꯉꯥꯏꯕ ꯉꯝꯗꯅꯕꯒꯤ
ꯑꯩꯗꯤꯀꯣ ꯆꯔꯆ ꯆꯠꯄ ꯃꯇꯝꯗꯒꯨꯝꯕ ꯂꯥꯏꯁꯪ ꯆꯠꯂꯁꯨ ꯑꯗꯨꯝ ꯃꯤꯅ ꯑꯁ ꯍꯧꯖꯤꯛꯀꯥꯟꯁꯨ ꯍꯥꯏꯕꯅꯦ ꯂꯨꯍꯣꯡꯕ ꯂꯣꯏꯔꯀꯥꯟꯗꯀꯣ ꯃꯤꯅ ꯆꯠꯈ꯭ꯔꯁꯤ ꯍꯥꯏꯔꯒ ꯑ ꯍꯥꯟꯅ ꯆꯠꯂꯣ ꯑꯩ ꯂꯣꯏꯗ꯭ꯔꯤꯌꯦ ꯉꯥꯏꯒꯅꯨ ꯑꯩ ꯄꯣꯠ ꯆꯠꯂꯣ ꯍꯥꯏꯕꯅꯦ ꯑꯩꯗꯤ
ꯑ ꯑꯗꯨꯅ ꯁꯃꯦ ꯑꯣꯏ ꯑꯗꯨ ꯑꯗꯨꯅ ꯎꯝ ꯊꯥꯏ
ꯑꯩ ꯑꯩꯗꯤ ꯁꯨꯃꯥꯏꯅ ꯇꯧꯕꯒꯤ ꯑꯁ ꯌꯥꯗ꯭ꯔꯦꯍꯦ ꯅꯪꯅꯦ ꯃꯤ ꯇꯣꯡꯉꯥꯂ ꯍꯥꯏꯕꯅꯦ ꯑꯩꯈꯣꯏ ꯑꯩꯈꯣꯏ ꯂꯩꯀꯥꯏ ꯃꯤ ꯅꯨꯄꯤ ꯑꯃꯅ
ꯎꯝ
ꯅꯪꯗꯤ ꯑꯩꯈꯣꯏ ꯀꯩꯅꯣꯅꯦ ꯍꯣꯏ ꯑꯥ ꯑꯩꯈꯣꯏꯒꯤ ꯏꯃꯥꯆꯏꯕꯤꯒꯤ ꯃꯧ ꯑꯃ ꯂꯩꯌꯦꯕꯀꯣ ꯃꯃꯧ ꯅꯨꯨꯄꯤꯗꯣ ꯑꯗꯨꯅ ꯑꯩ ꯑꯩꯉꯣꯟꯗ ꯍꯥꯏꯕ ꯑꯁ ꯅꯪꯗꯤ ꯄꯨꯔꯥ ꯗꯤꯐ꯭ꯔꯦꯟꯁꯅꯤ ꯇ꯭ꯔꯦꯟ ꯑꯣꯏꯔꯤꯍꯦ ꯑꯩꯈꯣꯏꯅ ꯌꯥꯏ ꯀꯩꯅꯣ ꯃꯤ ꯑꯩꯗꯤ ꯃꯤ ꯑꯩꯕꯨ ꯉꯥꯏꯕꯗ ꯑꯩꯗꯤ ꯋꯥꯕꯀꯣ ꯃꯤꯅ ꯉꯥꯏꯔꯝꯒꯅꯤ ꯍꯥꯏꯕ ꯈꯟꯕꯗꯣ ꯀꯩꯅꯣ ꯇꯧꯋꯦꯕ
ꯑ ꯎꯝ
ꯅꯨꯡꯉꯥꯏꯇꯦꯕ ꯑꯗꯨꯒꯤ ꯍꯥꯟꯅ ꯆꯠꯂꯣ ꯑꯩ ꯑꯩ ꯂꯥꯛꯑꯒꯦ ꯍꯥꯏꯔꯒ ꯇꯧꯕꯅꯦ ꯑꯩꯗꯤ
ꯑꯗꯨꯅ ꯆꯨꯝꯉꯩꯗ ꯃꯣꯏꯁꯨ ꯉꯥꯏ ꯍꯩꯔꯒ ꯋꯥꯔꯒ ꯂꯩꯕꯗ ꯇꯜꯂꯨꯕ ꯉꯥꯏꯍꯟꯕꯗꯣ
ꯅꯪꯒꯤ ꯊꯕꯛꯇꯣ ꯄꯨꯡ ꯀꯌꯥꯗꯒꯤ ꯀꯌꯥ ꯐꯥꯎꯔ
ꯍꯍꯜꯂꯦ ꯑꯗꯨꯒꯤ ꯑꯩꯁꯦ ꯋꯥꯈꯜꯁꯦ ꯇꯧꯔꯒ ꯂꯩꯕꯅꯦ ꯍꯧꯒꯠꯄ ꯉꯝꯒꯗ꯭ꯔꯥ ꯍꯥꯏꯅ ꯄꯨꯡꯁꯦ ꯅꯤꯄꯥꯟꯗꯒꯤ ꯃꯔꯤ ꯐꯥꯎꯅꯤꯕ ꯀꯨꯏꯗꯤ ꯀꯨꯏ ꯑꯗꯨꯗꯤꯀꯣ ꯃꯇꯝꯁꯦ ꯉꯜꯂꯗꯤ ꯍꯟꯒꯅꯦꯕ ꯉꯟꯅ ꯍꯟꯒꯅꯦꯕ ꯑꯣ ꯍꯧꯒꯠꯄꯁꯦ ꯑꯩ ꯊꯦꯡ ꯊꯦꯡꯩꯅ ꯍꯧꯒꯠꯄꯒꯤ ꯑꯃꯔꯣꯝꯗ ꯍꯥꯏꯔꯗꯤ ꯑꯩꯁ ꯀꯟꯕ ꯌꯥꯎꯏ ꯑꯗꯨꯕꯨ ꯀꯨꯏꯅ ꯇꯧꯔꯗꯤ ꯊꯕꯛꯇꯣ ꯑꯩ ꯑꯗꯨꯝ ꯈꯔ ꯊꯦꯡꯅ ꯆꯠꯄ ꯌꯥꯏꯗꯦ ꯑꯗꯨꯕꯨ ꯉꯔꯥꯡ ꯍꯌꯦꯡꯗꯤ ꯐꯥꯔꯁ ꯗꯦ ꯑꯣꯏꯕꯅꯤꯅ ꯐꯥꯔꯁ ꯏꯝꯄ꯭ꯔꯦꯁꯟ ꯄꯤꯗꯗꯤ ꯌꯥꯗꯦꯅ
ꯎꯝ
ꯃꯣꯏꯁꯨ ꯄꯪꯆꯨꯋꯦꯜ ꯇꯧꯕ꯭ꯔꯥ ꯃꯇꯝ ꯆꯥꯡꯅ ꯃꯇꯝ ꯍꯥꯏꯕꯗꯤ ꯐꯖꯅ ꯂꯥꯛꯄ꯭ꯔꯥ ꯑꯗꯨꯃꯥꯏꯅ ꯇꯧꯕ꯭ꯔꯥ ꯍꯥꯏꯕꯗꯣ ꯃꯣꯏꯁꯨ ꯌꯦꯡꯉꯅꯤꯕ ꯑꯗꯨꯒꯤ
ꯎꯝ ꯑꯗꯣ ꯑ ꯊꯕꯛ ꯂꯣꯏꯕ ꯃꯇꯝꯗꯤ ꯃꯇꯝꯗꯤ ꯄꯨꯡ ꯀꯌꯥꯗ
ꯄꯨꯡ ꯃꯔꯤꯗ ꯂꯣꯏꯗꯣꯏꯅꯦ ꯉꯟꯅ ꯂꯣꯏꯒꯅꯤꯕ ꯄꯨꯡ ꯃꯔꯤꯗꯕꯨ ꯊꯦꯡꯈꯨꯔꯅꯦ ꯁꯤ ꯏꯝꯐꯥꯜꯗ
ꯑꯁ ꯈꯪꯗꯦ ꯑꯩ ꯑꯩꯉꯣꯟꯗꯗꯤ ꯊꯦꯡꯉꯦꯍꯦ
ꯄꯨꯡ ꯃꯔꯤ ꯍꯥꯏꯔꯤꯁꯦ ꯑꯣꯐꯤꯁꯀꯤ ꯇꯥꯏꯃꯤꯡꯁꯦ ꯄꯨꯔꯥ ꯉꯟꯕꯅꯦ ꯑꯁꯤ ꯏꯝꯐꯥꯜꯗ ꯄꯥꯛ ꯄꯨꯡ ꯃꯔꯤꯗ ꯂꯣꯏꯕꯁꯤꯦ ꯄꯥꯛ ꯂꯩꯇꯦ ꯄꯨꯡ ꯄꯨꯡ ꯃꯉꯥ ꯇꯔꯨꯛ ꯔꯦꯁꯨꯔ ꯔꯦꯁꯇꯨꯔꯥꯟꯒꯨꯝꯕ ꯀꯦꯐꯦꯗꯤ ꯎꯝ ꯅꯤꯄꯜ ꯃꯄꯥꯟꯗ ꯑꯗꯨꯝ ꯂꯣꯏꯕꯅꯦꯕ
ꯑꯣ ꯄꯥꯇꯥꯏꯝꯁꯤꯡꯗꯣ
ꯑꯥ ꯄꯨꯡ ꯃꯔꯤꯗ ꯍꯥꯏꯕꯁꯦ ꯈ꯭ꯋꯥꯏꯗꯒꯤ ꯉꯟꯕꯅꯦ
ꯑꯩꯗꯤ ꯈꯪꯗꯦꯍꯦ
ꯅꯍꯥꯟ ꯑꯩꯅ ꯑꯩꯅ ꯍꯥꯟꯅ ꯇꯧꯕ ꯇꯧꯔꯝꯕ ꯊꯕꯛꯇꯨꯁꯨ ꯄꯨꯡ ꯃꯔꯤꯗ ꯂꯣꯏꯕꯅꯤꯅ ꯑꯗꯨꯝ ꯅꯨꯡꯁꯥ ꯊꯣꯛꯑꯦꯕ ꯄꯨꯡ ꯃꯔꯤꯗ ꯂꯣꯏꯕꯁꯦ ꯉꯜꯂꯦꯕ
ꯍꯣ ꯍꯣ ꯑꯗꯨ ꯑꯗꯨ ꯑꯣꯏꯔꯗꯤ ꯐꯩꯍꯦ ꯅꯪꯒꯤ ꯊꯕꯛꯇꯤ ꯌꯥꯝ ꯐꯔꯦꯅꯦ ꯑꯗꯨꯗꯤ
ꯑꯗꯣ ꯑꯁ ꯈꯔ ꯉꯟꯅ ꯆꯠꯄꯗꯨꯅ ꯇꯟꯕ
ꯅꯥꯟ ꯅꯃꯥꯟꯅꯕꯤꯁꯨ ꯑꯗꯨꯗ ꯇꯧꯕ ꯌꯥꯗ꯭ꯔꯣ ꯑꯃꯒꯨꯝꯕ ꯚꯦꯀꯦꯟꯁꯤꯒꯨꯝꯕ ꯂꯩꯔꯗꯤ
ꯃꯣꯏ ꯏꯟꯇꯔꯚꯤꯌꯨ ꯂꯧꯕꯅꯦ
ꯃꯣꯏ ꯏꯟꯇꯔꯚꯤꯌꯨ ꯏꯟꯇꯔꯚꯤꯌꯨꯗꯣ ꯃꯤ ꯑꯃꯈꯛꯇꯔꯥ
ꯏꯟꯇꯔꯚꯤꯌꯨꯁꯦ ꯃꯣꯏ ꯅꯨꯄꯥꯅ ꯌꯥꯝꯅ ꯅꯨꯄꯥ ꯌꯥꯝꯅ ꯂꯧꯕ ꯃꯥꯜꯂꯦꯕ ꯅꯨꯄꯤꯗꯤ ꯑꯩ ꯈꯛꯇ ꯃꯥꯜꯂꯦ ꯑꯗꯨꯗꯒꯤ ꯑꯁ ꯏꯃꯥꯟꯅꯕꯤꯕꯨ ꯍꯥꯏꯔꯗꯤꯀꯣ ꯅꯍꯥꯁꯦ ꯑꯗꯨꯝ ꯑꯩ ꯌꯨꯝ ꯆꯠꯇ꯭ꯔꯤꯉꯩꯗ ꯑꯩ ꯊꯕꯛ ꯆꯠꯄ ꯏꯟꯇꯔꯚꯤꯌꯨ ꯑꯗꯨꯃꯥꯏꯅ ꯆꯠꯂꯦꯕ ꯑꯗꯣ ꯅꯪꯁꯨ ꯆꯠꯁꯦ ꯑꯩꯒ ꯌꯥꯎꯔꯒ ꯑꯗꯨꯝ ꯍꯥꯏꯕꯗꯤ ꯃꯣꯏꯅꯁꯨ ꯂꯩ ꯇꯧꯕꯤꯔꯗꯤ ꯍꯥꯏꯕꯗꯣ ꯗꯥꯎꯒꯨꯝꯕ ꯌꯦꯡꯁꯦ ꯍꯥꯏꯅꯗꯤ ꯀꯧꯕꯧꯅꯦꯕ ꯃꯥꯁꯦ ꯁꯨꯡꯆꯥꯠ ꯆꯠꯇꯦ ꯆꯠꯅꯤꯡꯗꯦ ꯍꯥꯏꯔꯒ
ꯀꯔꯤ ꯀꯔꯤ ꯊꯕꯛ ꯄꯥꯝꯕꯒꯤꯔ ꯑꯗꯨꯒꯨꯝꯕꯁꯨ
ꯃꯥꯁꯦ ꯏꯟꯇꯔꯚꯤꯌꯨꯒꯨꯝꯕ ꯏꯟꯇꯔꯚꯤꯌꯨꯒꯨꯝꯕ ꯃꯤꯅ ꯍꯪꯕ ꯑꯗꯨꯃꯥꯏꯅ ꯀꯣꯏꯁꯟ ꯍꯪꯕꯁꯦ ꯃꯥ ꯇꯥꯟꯕꯕ ꯃꯥꯂꯦꯕ ꯈꯣꯟꯅꯤꯉꯥꯏ ꯑꯗꯨꯗꯤ ꯃꯥꯜꯂꯦ ꯑꯗꯨꯗꯤ ꯃꯥ ꯆꯠꯅꯤꯡꯗꯦ ꯌꯥꯎꯅꯤꯡ
ꯍꯣꯏ ꯃꯣꯏ ꯃꯩꯇꯩꯂꯣꯟꯁꯨ ꯂꯣꯏ ꯍꯥꯏꯔꯝꯕꯅꯤꯅ ꯃꯣꯏ ꯀꯩꯅꯣ ꯏꯪꯂꯤꯁ ꯏꯪꯂꯤꯁ ꯈꯛꯇꯔꯣ ꯍꯥꯏꯕꯗꯣ
ꯃꯥꯒ ꯁꯥꯏꯒ ꯋꯥꯔꯤ ꯁꯥꯕꯗꯨꯔꯥ
ꯑ ꯅꯠꯇꯦ ꯀꯩꯅꯣ ꯏꯟꯇꯔꯚꯤꯌꯨꯒꯤ ꯃꯇꯝꯗ
ꯔꯥ ꯃꯣꯏꯁꯦ ꯑꯌꯥꯝꯕꯅ ꯀꯩꯅꯣ ꯃꯩꯇꯩꯂꯣꯟꯗ ꯉꯥꯡꯔꯛꯑꯦ ꯍꯪꯉꯛꯑꯦ ꯑꯗꯨꯒ ꯑꯩꯈꯣꯏꯅ ꯀꯩ ꯍꯥꯏꯁꯤꯔꯥ ꯏꯪꯂꯤꯁꯇꯁꯨ ꯉꯥꯡꯉꯦ ꯑꯣ ꯕꯥꯏ ꯂꯦꯡꯒ꯭ꯋꯦꯁ ꯀꯣ ꯏꯪꯂꯤꯁꯇꯁꯨ ꯃꯩꯇꯩꯗꯁꯨ ꯑꯗꯨ ꯃꯥꯥꯏ ꯉꯥꯡꯉꯛꯑꯏꯗ
ꯑꯗꯨ ꯃꯥꯗꯣ ꯆꯠꯄ ꯌꯥꯏ ꯌꯥꯏꯕ ꯇꯨꯔꯤꯒꯤ ꯁꯨꯝ
ꯀꯧꯕꯅꯦ ꯑꯩꯗꯤ ꯑꯗꯨ ꯀꯧꯕꯅꯦ ꯍꯣꯏ ꯑꯩ ꯏꯊꯟꯗ ꯆꯠꯄ ꯅꯨꯡꯉꯥꯏꯇꯦ ꯍꯥꯏꯔꯗꯤ ꯆꯠꯃꯤꯟꯅꯔꯤꯕ ꯑꯗꯨ ꯑꯣꯏꯔꯁꯨ ꯏꯟꯇꯔꯚꯤꯌꯨ ꯃꯐꯝꯗ ꯌꯧꯔꯗꯤ
ꯎꯝ
ꯌꯥꯗꯦꯕ ꯃꯥ ꯌꯥꯎ ꯍꯥꯏꯗꯤ
ꯎꯝ ꯈꯪꯗꯦ ꯒ꯭ꯌꯥꯟ ꯇꯥꯗ꯭ꯔꯦ ꯊꯕꯛꯇꯣ ꯄꯥꯝꯗꯧ ꯃꯥꯜꯂꯦ ꯑꯗꯨꯗꯤ ꯑꯣꯐꯤꯁꯀꯤꯒꯨꯝꯕꯗꯣ ꯐꯥ ꯄꯥꯝꯗꯕ ꯃꯥꯜꯂꯦ ꯃꯥꯁꯦ ꯁꯦꯂꯔꯤꯒꯨꯝꯕ ꯌꯥꯝꯗꯕꯒꯤ ꯍꯣꯏ
ꯁꯦꯂꯔꯤ ꯑꯃ ꯌꯥꯝꯗꯕ ꯅꯠꯇꯦ ꯃꯥꯁꯦ ꯑꯣꯐꯤꯁ ꯀꯒꯨꯝꯕ ꯑꯁꯤ ꯑꯗꯨꯝ ꯃꯤ ꯌꯥꯝꯅ ꯇꯧꯕ ꯊꯕꯛꯁꯦ ꯄꯥꯛ ꯇꯧꯅꯤꯡꯗꯕ ꯃꯥꯜꯂꯦ
ꯃꯁꯥ ꯃꯁꯥꯒꯤ ꯑꯄꯥꯝꯕꯗꯅꯦꯕ
ꯀꯧꯔꯤ ꯀꯧꯕꯅꯦ ꯑꯗꯨꯃꯥꯏꯅ ꯆꯠꯁꯤ ꯏꯟꯇꯔꯚꯤꯌꯨ ꯌꯥꯎꯁꯤ ꯑꯩꯅ ꯆꯠꯄ ꯃꯐꯝꯗ ꯌꯥꯎꯁꯦ ꯍꯥꯏꯔꯒ ꯌꯥꯗꯕ
ꯎꯝ ꯄꯅꯆꯦ ꯑꯗꯨ
ꯎꯝ
ꯑꯗꯨꯗꯤ ꯃꯥ ꯃꯊꯟꯇ ꯑꯃꯨꯛ ꯑꯃꯨꯛ ꯂꯩꯗꯣꯏꯅꯤꯅꯦ ꯔꯨꯝꯗ
ꯈꯪꯗꯦ ꯃꯣꯏ ꯑꯗꯨꯗꯥꯒ ꯂꯩꯃꯤꯅꯤꯅꯦ ꯂꯗꯣꯏꯔꯥ ꯔꯨꯝꯁꯦ ꯑꯅꯤ ꯑꯩ ꯂꯩꯇ꯭ꯔꯗꯤ ꯔꯨꯝ ꯑꯃꯈꯛꯇ ꯂꯧꯗ ꯂꯩꯒꯗ꯭ꯔꯥ ꯈꯜꯂꯦ ꯍꯥꯏꯗꯤ ꯈꯪ
ꯎꯝ ꯅꯣꯏꯗꯣ ꯔꯦꯟꯗꯣ ꯌꯥꯝꯕ꯭ꯔꯅꯦ
ꯌꯥꯝ ꯔꯦꯟ ꯄꯦꯁꯥꯔꯥ
ꯑꯥꯎ
ꯑ ꯃꯤ ꯑꯅꯤ ꯂꯩꯔꯗꯤ ꯂꯤꯁꯤꯡ ꯑꯅꯤꯒ ꯆꯥꯃꯉꯥ ꯃꯤꯃꯜ ꯑ ꯃꯤ ꯑꯃ ꯂꯩꯔꯗꯤ ꯂꯤꯁꯤꯡ ꯑꯃꯒ ꯆꯥꯃꯉꯥ ꯑꯗꯨ ꯌꯥꯝꯃꯦ ꯍꯥꯏꯔꯗꯤ ꯁꯤꯦ ꯃꯣꯏ ꯁꯦꯠ ꯔꯣꯝꯁꯦ ꯐꯖꯅꯗꯤ ꯁꯦꯝꯃꯤꯅꯦꯕ
ꯑꯥ
ꯅꯪꯁꯨ ꯈꯪꯉꯤ ꯌꯥꯔꯔꯕꯣ ꯕꯤꯜꯗꯤꯡ ꯅꯠꯇꯦ ꯑꯗꯨ ꯁꯨꯅ ꯁꯦꯝꯕꯅꯤ ꯑꯗꯨ ꯋꯥꯦ ꯇꯥꯏ ꯇꯒꯤ ꯍꯂꯗ ꯅ ꯍꯥꯥꯟ ꯑꯗꯨꯗ ꯅꯥꯟ ꯄꯅ ꯏꯁ ꯃꯣꯏꯒꯤ ꯔꯦꯟꯁꯦ ꯄꯨꯔꯥ ꯎꯝ ꯀꯩ ꯍꯥꯏꯗ꯭ꯔꯥ ꯑ ꯍꯦꯟꯒꯠꯂꯦꯅꯦ ꯅꯍꯥꯟꯉꯩꯗꯤ ꯃꯤ ꯑꯃꯗ ꯂꯤꯁꯤꯡ ꯑꯃꯈꯛꯇꯔꯥ ꯀꯌꯥꯔ ꯂꯧꯈꯤꯕꯅꯤ ꯅꯣꯏꯒꯤꯁꯦ ꯄꯨꯔꯥ ꯍꯟꯗꯛꯇꯤ ꯍꯦꯟꯒꯠꯂꯦ ꯍꯥꯏꯅ ꯏꯅꯥꯎꯅꯨꯄꯤꯅ ꯍꯥꯏꯕꯅꯤ ꯈꯪꯕꯒꯤ ꯄꯣ
ꯍꯣꯏ ꯌꯥꯝꯃꯦꯗ ꯑꯃꯔꯣꯝꯗ ꯍꯥꯏꯔꯗꯤ ꯌꯥꯝꯃꯦꯗꯀꯣ
ꯎꯝ ꯌꯥꯃꯦꯕ
ꯅꯪꯒꯤ ꯐꯣꯟꯗꯣ ꯆꯞꯄꯦ ꯅꯦꯠꯋꯥꯛꯅꯔ
ꯑꯩꯅ ꯄꯥꯏꯕꯒꯤ ꯀꯩꯅꯣ ꯑꯣꯏꯔꯝꯒꯅꯤ ꯍꯧꯖꯤꯛꯇꯤ ꯌꯥꯕ꯭ꯔꯥ
ꯑꯣ ꯌꯥꯔꯦ ꯍꯧꯖꯤꯛ
ꯎꯝ ꯑꯩꯒꯤ ꯅꯥꯗ ꯑꯗꯨꯃꯥꯏꯅ ꯀꯩ ꯍꯥꯏꯅꯤ ꯁꯥꯏꯠꯇ ꯊꯝꯃꯒꯅꯤ
ꯑꯣ ꯑꯩꯗꯤ ꯀꯩꯗꯧꯕꯤꯔꯥꯅ ꯈꯟꯕ ꯅꯦꯠꯋꯥꯔꯛ ꯆꯞꯄꯗꯤ ꯂꯣꯏꯔꯦꯍꯦ ꯅꯪꯒ ꯄꯧ ꯋꯥꯔꯤ ꯁꯥꯕꯁꯨ ꯐꯪ
ꯑꯩꯒꯤ ꯅꯦꯋꯥ ꯑ ꯐꯥꯏꯚ ꯖꯤ ꯐꯪꯕꯒꯤ ꯑꯁꯦ ꯎꯝ ꯎꯝ ꯃꯈꯥꯗ ꯂꯩꯕ ꯅꯨꯄꯥ ꯑꯃꯗꯣ ꯍꯨꯝ ꯍꯨꯝ ꯍꯨꯝ ꯃꯥꯅ ꯍꯣꯠꯁꯄꯣꯠ ꯄꯥꯏꯔꯒ ꯂꯩꯕꯅꯦꯕ
ꯑꯩ ꯑꯩꯒꯤꯁꯤꯕꯣ ꯍꯣꯠꯁꯄꯣꯠ ꯂꯧꯍꯟꯕꯒꯤ ꯑꯩꯒꯤ ꯐꯣꯟꯁꯦ ꯁꯥꯕꯅ ꯂꯣꯏꯔꯦ
ꯑꯗꯨꯃꯥꯏꯅ ꯇꯧꯕꯅꯤ ꯍꯣꯏ ꯍꯧꯁꯄꯣꯠꯁꯦ ꯑꯗꯨꯝ ꯅꯨꯡꯇꯤꯒꯤ ꯂꯧꯔꯗꯤ ꯐꯣꯟꯁꯨ ꯐꯠꯇꯕꯅꯦꯕ
ꯑ ꯍꯣꯠꯁꯄꯣꯠ ꯇꯤꯚꯤꯗ ꯌꯦꯡꯅꯤꯡꯉꯥꯏꯀꯣ ꯀꯣꯀꯣꯃꯦꯂꯂꯣꯟꯒꯨꯝꯕꯗꯣ ꯑꯩ ꯏꯆꯥꯅꯨꯄꯤ ꯌꯦꯡꯅꯤꯡꯉꯥꯏ ꯃꯥꯒꯤ ꯃꯔꯨꯞꯁꯤꯡꯁꯨ ꯂꯩꯔꯤꯕ ꯑꯆꯥꯎꯕꯤ ꯑꯆꯥꯎꯕꯤ ꯑꯆꯥꯎꯕꯤ ꯑꯅꯤ ꯑꯍꯨꯝ ꯂꯩꯌꯦꯕ ꯃꯔꯨꯞꯁꯤꯡ ꯑꯗꯨ ꯃꯣꯏꯒ ꯑꯃꯨꯛ ꯌꯦꯡꯉꯔꯤꯕ ꯑꯩꯉꯣꯟꯗꯒꯤ ꯍꯣꯁꯄꯣꯠ ꯂꯧꯔꯒ ꯐꯣꯟꯁꯦ ꯁꯥꯕꯒꯤꯅꯤ ꯍꯣꯏ ꯑꯁꯤ ꯑꯩꯒꯤ ꯑꯩꯒꯤ ꯐꯣꯟꯗ ꯑꯣ ꯑꯩꯒꯤ ꯐꯣꯟꯗ ꯑꯃꯨꯛ ꯍꯣꯁꯄꯣꯠ ꯂꯧꯔꯅꯤ ꯇꯤꯚꯤꯗ ꯌꯦꯡꯉꯅꯤ ꯑꯗꯨꯒꯤ ꯑꯩꯒꯤ ꯐꯣꯟꯁꯦ ꯀꯩꯅꯣ ꯑꯟꯂꯤꯃꯤꯇꯦꯠ ꯑꯣꯏꯕꯒꯤꯀꯣ
ꯐꯥꯏꯚ ꯖꯤ ꯐꯪꯕ꯭ꯔꯥꯅꯦ ꯅꯣꯏꯗꯣ
ꯐꯥꯏꯚ ꯖꯤ ꯅꯠꯇꯕꯤꯗ ꯑꯟꯂꯤꯃꯤꯇꯦꯠ ꯍꯥꯞꯄꯅꯦ ꯕꯥꯏ ꯑꯩ ꯅꯨꯄꯥꯅ
ꯑꯣ
ꯑꯗꯨꯒꯤ ꯑ ꯕꯨꯁꯇꯔ ꯅꯠꯇꯕ ꯈ ꯈꯪꯗꯦ ꯀꯔꯤ ꯀꯔꯤꯔꯥ ꯃꯟꯂꯤ ꯃꯥꯜꯂꯦ ꯍꯣꯏ ꯑꯗꯨꯒꯤ
ꯑꯁ ꯅꯣꯏꯗꯤ ꯋꯥꯏ ꯐꯥꯏ ꯂꯧꯕ ꯌꯥꯔꯦ ꯋꯥꯏ ꯐꯥꯏꯒꯤ ꯕꯣꯛꯁꯇꯨ ꯂꯧꯕ ꯌꯥꯔꯦ ꯀꯩꯅꯣ
ꯍꯣꯏ ꯂꯩ ꯋꯥꯏ ꯐꯥꯏꯒꯤꯗꯣ ꯂꯧꯕ ꯌꯥꯔꯦ ꯑꯗꯣ ꯍꯥ ꯑꯁ ꯍꯥꯟꯅ ꯂꯧꯅꯤꯡꯉꯥꯏ ꯄꯩꯁꯥ ꯂꯩꯇꯕꯒꯤꯀꯣ
ꯅꯣꯏ ꯀꯩꯅꯣ ꯅꯅꯦꯝꯕꯣꯛ ꯅꯅꯦꯝ ꯀꯩꯅꯣ ꯅꯣꯏꯒꯤ ꯐꯥꯗꯔ ꯏꯟ ꯂꯣꯕꯨ ꯍꯥꯏꯕꯤꯌꯨꯅꯦ ꯂꯧꯕꯤꯌꯨ ꯍꯥꯏꯅ
ꯑꯁ ꯑꯩꯒꯤ ꯅꯨꯄꯥꯗ ꯍꯥꯏꯔꯒꯦꯗ ꯑꯗꯨ ꯐꯗ ꯐꯗꯔ ꯏꯟ ꯂꯣꯗ ꯍꯥꯏꯗ꯭ꯔꯁꯨ ꯌꯥꯏꯗ ꯃꯥ
ꯀꯟꯇ꯭ꯔꯤꯕ꯭ꯌꯨꯠ ꯇꯧꯔꯒ ꯄꯩꯁꯥꯗꯣ ꯄꯨꯜꯂꯒ ꯂꯧꯕꯁꯨ ꯌꯥꯏꯅ ꯊꯝꯕ ꯌꯥꯔꯦꯉꯩꯗꯤ
ꯑꯍ ꯇꯃ ꯌꯥꯏ ꯀꯔꯤꯔ ꯄꯩꯁꯥ ꯂꯩ ꯄꯩꯁꯥꯗꯤ ꯄꯩꯁꯥꯕꯨꯗꯤ ꯂꯩꯇꯦꯗꯥ ꯑꯗꯨꯝ ꯀꯣꯀꯣꯃꯦꯂꯟꯒꯨꯝꯕꯗꯣ ꯌꯦꯡꯅꯤꯡꯕꯒꯤꯀꯣ ꯏꯆꯥꯟ
ꯎꯝ ꯌꯥꯝ ꯍꯩꯔꯝꯒꯅꯤ ꯑꯗꯨꯃꯥꯏꯅ ꯌꯦꯡꯔꯒ ꯀꯣ ꯌꯥꯝꯅ ꯎꯝ ꯏꯁꯩ ꯁꯛꯄ ꯍꯩꯔꯅꯤ ꯍꯨꯝ ꯍꯨꯝ
ꯋꯥꯗꯤ ꯉꯥꯡꯕ ꯍꯩꯇꯕ ꯏꯁꯩꯗꯤ ꯑꯥ ꯑꯥꯗ ꯁꯛꯑꯒ ꯂꯩꯔꯦ
ꯑꯗꯨꯅꯤ ꯑꯗꯨꯗꯤ
ꯋꯤꯜꯁ ꯑꯣꯟ ꯗ ꯕꯥꯁꯗꯣ ꯑꯗꯨꯗꯣ ꯑꯦꯛꯁꯟ ꯂꯣꯏꯅ ꯍꯩꯔꯕꯅꯦ ꯍꯧꯖꯤꯛꯇꯤꯀꯣ